ꯍ ꯍꯂꯣ
ꯑꯣꯦꯄꯣ ꯃꯣꯔꯅꯤꯡ
ꯍꯜꯂꯣ ꯇꯥꯏ ꯀꯣ ꯍꯣꯏ ꯇꯥꯏ ꯑꯣꯗꯤ ꯍ꯭ꯔꯦ ꯃꯣꯔꯅꯤꯡ ꯑꯃꯒꯠꯂꯒ ꯆꯥ ꯊꯛꯑꯒ ꯂꯩꯌꯦꯕ ꯍꯥꯏꯗꯤ
ꯑꯣ ꯕ꯭ꯔꯦꯛꯐꯥꯁ
ꯍꯣꯏ ꯍꯣꯏ ꯕ꯭ꯔꯦꯛꯐꯥꯁ ꯆꯥꯔꯒ ꯍꯧꯖꯤꯛꯇꯤ ꯍꯧꯖꯤꯛꯇ ꯆꯥꯠꯇꯣꯛꯈ꯭ꯔ ꯂꯣꯏꯔꯦ ꯍꯥꯏꯗꯤ
ꯑꯣꯀꯦ ꯑꯔꯥꯡ ꯃꯦꯆꯇꯕꯨ ꯈꯔꯥꯡ ꯏꯃꯦꯦꯁꯇꯕꯨ ꯀꯅꯥꯅ ꯃꯈ꯭ꯔꯒꯦ
ꯉꯔꯥꯡꯁꯦ ꯅꯣꯔꯋꯦ ꯑꯉꯥꯡꯝ ꯌꯥꯝ ꯅꯣꯔꯋꯦꯝ ꯐꯦꯕꯀꯣ ꯍꯥꯏꯕꯗꯤ ꯑꯩꯈꯣꯏꯒꯤ ꯇꯤꯝꯗ ꯌꯥꯝꯅ ꯀ꯭ꯔꯤꯁꯤꯗ ꯐꯖꯅ ꯁꯅꯥꯕ
ꯑꯣ ꯅꯣꯏ ꯇꯤꯝꯗ꯭ꯔꯣ
ꯍꯣꯏ ꯍꯣꯏ ꯃꯥ ꯇꯝꯗ ꯁꯤꯅ ꯃꯥꯒꯤ ꯃꯃꯤꯅ ꯑꯃꯨꯛꯀ ꯀꯥꯎꯈ꯭ꯔꯦ ꯁꯤ ꯅꯨꯄꯥ ꯑꯃꯗꯨ ꯍꯣꯏ ꯍꯣꯏ ꯍꯣꯏ ꯃꯥ ꯁꯝ ꯁꯥꯡꯕꯗꯣꯀꯣ ꯃꯥꯅ ꯐꯖꯅ ꯒꯣꯜꯗ ꯑꯃ ꯄꯤꯈ꯭ꯔꯦꯕ ꯑꯗꯨꯒꯤ
ꯑꯣ
ꯃꯈꯣꯏꯁꯦ ꯐꯖꯅ ꯁꯤꯟꯅꯔꯦ ꯑꯗꯨꯕꯨ ꯈꯪꯗꯦꯀꯣ ꯅꯣꯛ ꯑꯥꯎꯂꯗꯤ ꯃꯈꯣꯏꯒ ꯕ꯭ꯔꯥꯖꯤꯁꯅꯥꯗꯧꯕꯅꯦꯕꯀꯣ
ꯑꯣ ꯅꯣꯡꯐꯥꯎꯛꯇꯔꯣ
ꯍꯣꯏ ꯅꯠꯇꯦ ꯅꯠꯇꯦ ꯁꯤꯁꯇ ꯔꯥꯎꯟ ꯁꯤꯛꯁꯇꯤꯟꯟꯅꯀꯣ ꯍꯣꯏ ꯃꯈꯣꯏꯁꯤꯦ ꯕ꯭ꯔꯖꯤꯜꯒ ꯅꯋꯦ ꯑꯃꯒꯁꯨ ꯅꯥꯒꯅꯦꯕ ꯑꯗꯨ ꯃꯇꯝꯗ ꯌꯦꯡꯕ ꯇꯥꯔꯦ
ꯎꯝ ꯄꯣꯁꯇꯕꯦꯟ
ꯍꯣꯏ ꯑꯗꯨꯒꯤꯅꯤ ꯑꯩꯁꯨ ꯎꯝ ꯆꯁꯔꯦꯕ꯭ꯔꯣ
ꯌꯥꯗꯔꯤꯗꯕ꯭ꯔꯣ
ꯑꯣ ꯍꯧꯖꯤꯛꯗꯤ ꯉꯥꯟꯅ ꯥꯟꯅꯅꯦꯦꯀꯣ
ꯉ ꯏꯜ ꯅꯔꯤ ꯏ
ꯍꯣꯏ ꯑꯗꯨꯃꯤ
ꯪꯗꯤ ꯁꯥꯠ ꯍ
ꯆꯥꯗꯌꯦ ꯍꯧꯖꯤꯛ ꯉꯛꯇꯪ ꯍꯧꯒꯠꯂꯒꯀꯣ ꯋꯥꯆꯞ ꯇꯧꯔꯒ ꯆꯥ ꯊꯔꯒ ꯂꯩꯃꯤ
ꯑꯣ ꯑꯁ ꯑꯗꯨꯗꯤ ꯆꯥ ꯊꯛꯆꯜꯂꯗꯤ ꯂꯥꯛꯂꯔꯣꯏꯅ ꯑꯃꯨꯛꯀ
ꯍꯣꯏ ꯍꯣꯏ ꯍꯣꯔꯦꯟ ꯍꯣꯏ ꯍꯣꯏ ꯍꯣꯔꯦꯟ ꯕꯥꯔꯣꯒ ꯗ ꯑꯃꯨꯛꯀ ꯆꯥꯒꯅꯤ ꯆꯥꯛꯇꯗꯣ
ꯉꯁꯤꯗꯤ
ꯍꯣꯏ ꯍꯣꯏ ꯇꯥꯏ
ꯊꯕꯛ ꯂꯩꯕꯧ ꯉꯁꯤꯗꯤ
ꯊꯕꯛ ꯂꯏꯁꯤꯗ ꯉꯁꯤꯗꯤ ꯍꯧꯖꯤꯛꯀꯥꯟꯁꯤ ꯁꯔꯦ ꯊꯕꯛꯀꯨꯝꯕꯗꯤ ꯇꯧꯗ꯭ꯔꯤꯗ ꯑꯩꯗꯤ ꯑꯣ
ꯎꯝ
ꯁꯨꯝ ꯂꯩꯕ
ꯂꯧ ꯂꯧ ꯎꯕ꯭ꯔꯣ ꯅꯣꯏꯗꯤ
ꯑꯩꯗꯤ ꯆꯤꯡꯗ ꯂꯩꯇꯌꯦ
ꯑꯣ
ꯍꯥꯏꯗꯤ ꯇꯝꯄꯥꯛ ꯂꯩꯌꯦꯕꯀꯣ ꯍꯣꯏ ꯍꯣꯏ ꯆꯤꯡꯗ ꯂꯥꯛꯏꯕ ꯏꯃꯥ ꯏꯃꯥ ꯏꯄꯥꯁꯤꯡꯗꯤ ꯊꯕꯛ ꯇꯧꯔꯒ ꯂꯩ ꯑꯗꯨꯕꯨꯀꯣ ꯍꯥꯏꯗꯤ ꯇꯝꯄꯥꯛꯇ ꯂꯩꯌꯦ ꯂꯥꯏꯔꯤꯛ ꯇꯝꯃꯒ ꯂꯩꯕꯀꯣ
ꯑꯣ
ꯑꯗꯨꯕꯨ ꯍꯧꯖꯤꯛ ꯑꯗꯨꯕꯨ ꯍꯧꯖꯤꯛꯇꯤ ꯂꯥꯏꯔꯤꯛꯁꯨ ꯇꯝꯕ ꯂꯣꯏꯈ꯭ꯔꯦꯕꯀꯣ
ꯑꯣ
ꯑꯗꯨ ꯑꯩꯒꯤ ꯔꯤꯖꯜ ꯉꯥꯏꯔꯒ ꯂꯩꯕꯅꯤꯕ
ꯑꯣꯝ
ꯅꯪꯗꯤ ꯀꯔꯤ ꯀꯔꯤ ꯇꯧꯔꯤꯕ꯭ꯔꯣ
ꯑ ꯑꯩꯁꯨ ꯂꯥꯏꯔꯤꯛ ꯇꯝꯕ ꯂꯣꯏꯔꯒ ꯑꯗꯨꯝ ꯂꯩꯔꯤꯗ
ꯍꯣꯏ ꯐꯔꯦꯅꯦ ꯂꯥꯏꯔꯤꯛ ꯇꯝꯃ ꯂꯣꯏꯔꯗꯤ
ꯍꯣꯏ
ꯀꯔꯤ ꯀꯔꯤ ꯍꯣꯠꯅꯒꯦ ꯑꯗꯨꯒ ꯀꯔꯤ ꯀꯔꯤ ꯊꯕꯛ ꯇꯧꯒꯦ ꯍꯥꯏꯔ ꯈꯜꯂꯤꯕꯅꯣ ꯅꯪꯗꯤ
ꯑꯁ ꯊꯕꯛ ꯍꯥꯏꯕꯁꯦ ꯁꯦꯟꯇ꯭ꯔꯦꯜ ꯒꯣꯔꯚꯃꯦꯟꯒꯤ ꯊꯕꯛ ꯈꯔ ꯍꯣꯠꯅꯗ꯭ꯔꯗꯤ ꯌꯥꯔꯔꯣꯏꯅꯦ ꯄꯩꯁꯥ ꯄꯩꯁꯥ ꯆꯪꯗꯕꯀꯣ ꯎꯝ
ꯑꯩꯈꯣꯏꯒꯤ ꯀꯔꯤ ꯍꯥꯏꯁꯤꯔꯥ ꯑꯩꯈꯣꯏꯒꯤ ꯁꯦꯟꯇ꯭ꯔ ꯅꯠꯇꯕ ꯏꯁꯇꯦꯠꯀꯤꯗꯨꯒꯣ ꯑꯗꯨꯁꯤꯡꯁꯨ ꯌꯥꯗꯦꯕ ꯑꯣ ꯁꯦꯟꯗ꯭ꯔꯁꯤ ꯍꯣꯏ ꯍꯣꯏ ꯑꯗꯨꯅꯤ ꯊꯕꯛ ꯑꯄꯤꯛꯄ ꯈꯛꯁꯨ ꯃꯈꯣꯏꯅ ꯁꯨꯃꯥꯏꯅ ꯄꯤꯌꯣ ꯑꯗꯣ ꯑꯗꯨ ꯌꯥꯔꯣꯏ ꯑꯗꯨꯒ ꯑꯗꯨꯒꯤ ꯀꯔꯤ ꯀꯔꯤ ꯃꯈꯣꯏꯅ ꯍꯥꯏꯌꯦꯕꯀꯣ
ꯑꯗꯨꯅ
ꯁꯦꯟꯇ꯭ꯔꯒꯤꯗꯤ ꯍꯥꯏꯔꯣꯏ ꯑꯩꯈꯣꯏꯅ ꯈꯥꯡꯕꯒꯤ ꯀꯔꯤ ꯍꯥꯏꯁꯤꯔ ꯃꯀꯣꯛꯀꯤ ꯃꯀꯣꯛꯀꯤ ꯈꯥꯡꯉꯒ ꯆꯪ ꯐꯅꯦꯕꯀꯣ ꯁꯦꯟꯇ꯭ꯔꯒꯤꯗꯤ
ꯑꯗꯨꯅꯤ ꯍꯥꯏꯗ ꯁꯤꯁꯤꯡꯒꯥꯄꯨꯔ ꯎꯝ
ꯂꯥꯏꯔꯤꯛ ꯍꯩꯕꯁꯤꯡ ꯑꯗꯨꯒ ꯍꯣꯠꯅꯕ ꯃꯈꯣꯏꯗꯤ
ꯎꯝ ꯊꯀꯅꯤ ꯊꯀꯅꯤ ꯆꯨꯝꯃꯦ
ꯑꯗꯨ ꯌꯥꯝ ꯐꯥꯏ ꯁꯦꯟꯇ꯭ꯔꯒꯤ ꯊꯕꯛꯁꯤꯡ
ꯎꯝ ꯍꯣꯠꯄꯨ ꯍꯣꯠꯅꯔꯗꯤ ꯊꯕꯛ ꯁꯤ ꯑꯃꯗꯤ ꯐꯪꯒꯅꯤꯅꯦ ꯊꯥꯖꯩꯗ ꯍꯣꯠꯅꯕ ꯈꯜꯂꯗꯤꯀꯣ
ꯍꯣꯏ ꯍꯣꯏ ꯍꯣꯏ ꯀꯔꯤ ꯍꯥꯏꯁꯤꯅ ꯍꯥꯏꯕꯗꯤ ꯊꯕꯛꯁꯦ ꯌꯥꯝ ꯂꯩꯌꯦꯕꯀꯣ ꯑꯗꯣ ꯑꯩꯈꯣꯏꯅ ꯍꯣꯠꯅꯔꯒ ꯆꯠꯂꯒ ꯌꯦꯡꯉꯒ ꯑꯗꯨꯗ ꯁꯨꯃꯥꯏꯅ ꯇꯧꯔꯗꯤ ꯊꯕꯛꯁꯤ ꯂꯥꯏꯒꯅꯦꯕ
ꯍꯣꯏ ꯃꯥ
ꯑꯗꯨꯒꯤꯅꯦ ꯀꯅꯥꯒꯨꯝꯕꯅ ꯌꯨꯝꯗ ꯂꯩꯔꯒꯅ ꯑꯗꯨꯒ ꯊꯕꯛꯁꯦ ꯂꯩꯇꯦ ꯑꯗꯨ ꯑꯣꯏ ꯑꯗꯥꯅ ꯍꯥꯏꯕ ꯃꯤꯁꯤꯡꯁꯨ ꯂꯩꯌꯦꯅ
ꯎꯝ ꯃꯥꯅꯤ ꯃꯥꯅꯤ ꯎꯝ
ꯅꯪꯗꯤ ꯋꯥꯔꯜ ꯀꯞ ꯌꯦꯡꯗ꯭ꯔꯣ
ꯑꯩꯗꯤ ꯌꯦꯡꯉꯦ ꯄꯣꯔꯇꯨꯒꯥꯜꯒꯤ ꯊꯣꯛꯄ ꯅꯨꯃꯤꯠꯇꯀꯣ ꯕ꯭ꯔꯥꯖꯤꯜꯒ ꯄꯣꯔꯇꯨꯒꯥꯜꯒꯤ ꯊꯣꯛꯄ ꯅꯨꯃꯤꯠꯇ ꯌꯦꯡꯉꯤꯅꯤ
ꯑꯗꯨ ꯈꯪꯗꯦ ꯄꯣꯔꯇꯤꯒꯜꯁꯨ ꯐꯖꯅ ꯁꯥꯟꯅꯔꯦ ꯑꯗꯨꯕꯨ
ꯎꯝ
ꯂꯥꯛꯀꯗꯧꯕ ꯃꯈꯣꯏꯅ ꯁꯤꯖꯤꯟꯅꯒꯗꯧꯕꯗꯣ ꯈꯪꯗꯦ ꯀꯔꯝꯍꯥꯏꯅ ꯁꯥꯟꯅꯒꯗ꯭ꯔꯥ
ꯔꯣꯅꯥꯜꯗꯣꯁꯤ ꯌꯥꯔꯛ ꯀ꯭ꯔꯤꯅꯤ ꯍꯥꯥ ꯍꯛꯆꯥꯡ ꯁꯣꯜꯅꯤ ꯃꯥꯁꯨꯝ
ꯍꯣꯏ
ꯆꯦꯟꯕ ꯉꯝꯗ꯭ꯔꯤꯅꯦ
ꯆꯦꯟꯕ ꯉꯝꯗ꯭ꯔꯦ ꯑꯗꯨꯒ ꯃꯥꯒꯤ ꯀꯔꯤ ꯍꯥꯏꯁꯤꯔꯥ ꯇꯦꯛꯇꯤꯛꯀꯨꯝꯕꯗꯤꯀꯣ ꯃꯅ ꯁꯣꯜꯂꯦꯕ ꯍꯧꯖꯤꯛꯀꯥꯟꯁꯦ
ꯍꯣꯏ
ꯆꯍꯤ ꯅꯤꯐꯨꯃꯛ ꯁꯨꯔꯦ ꯑꯗꯨꯒꯤꯅꯤ
ꯑꯁ ꯑꯗꯨ ꯑꯗꯨꯅꯦ ꯃꯥꯁꯦ ꯑꯥꯎꯕꯒꯨꯝꯕ ꯈꯔ ꯁꯨꯜꯂꯛꯏ ꯐꯖꯕ ꯈꯔ ꯋꯥꯠꯂꯤ ꯎꯝ
ꯃꯈꯣꯏꯒꯤ ꯄ꯭ꯂꯦꯌꯔꯁꯤꯡꯗꯨꯀꯣ ꯎꯕꯗ ꯈꯪꯉꯦꯕ
ꯑꯗꯨ
ꯈꯪꯗꯦ ꯂꯥꯛꯀꯗꯕ ꯋꯥꯔꯜ ꯀꯞꯁꯦ ꯃꯥꯅ ꯌꯥꯎꯔꯣꯏ ꯍꯥꯏ ꯅꯤꯡꯉꯤꯗ ꯍꯥꯏꯕꯗꯤ ꯆꯍꯤꯁꯦ ꯀꯌꯥꯃꯨꯛ ꯁꯨꯒꯗ꯭ꯔꯥ ꯐꯣꯔꯇꯤ ꯐꯣꯔ ꯐꯣꯔꯇꯤ ꯐꯥꯏꯚꯀꯨꯝꯃꯤꯅ ꯁꯨꯒꯅꯦꯕ
ꯑꯣ ꯌꯥꯎ ꯍꯗꯤꯃ
ꯎꯝ ꯗꯣꯛꯒꯅꯤ ꯅꯨꯡꯁꯥꯁꯦ ꯁꯥꯃꯟꯕꯒ ꯈꯪꯗ꯭ꯦ ꯑꯩꯒꯤ ꯃꯐꯝꯁꯦ
ꯀꯁꯤꯁꯗ ꯁꯥꯕ꯭ꯔꯥ
ꯍꯣꯏ ꯑꯁ ꯍ꯭ꯨꯃꯤꯗꯤꯇꯤꯁꯦ ꯌꯥꯝ ꯋꯥꯡꯉꯤꯕ ꯑꯩꯈꯣꯏꯒꯤ ꯃꯐꯝꯗꯀꯣ
ꯎꯝ
ꯌꯨꯝꯗ ꯂꯩꯔꯤꯗꯤ ꯍꯤꯌꯨꯃꯤꯗꯤꯇꯤꯁꯦ ꯌꯥꯝ ꯋꯥꯡꯕ ꯑꯗꯨꯒ ꯃꯄꯥꯟ ꯊꯣꯔꯛꯑꯒꯗꯤ ꯅꯨꯡꯁꯥ ꯌꯥꯝ ꯁꯥꯃꯟꯕꯀꯣ
ꯎꯝ
ꯑꯗꯨꯒꯤ ꯐꯤꯕꯝꯅꯤ ꯅꯣꯡꯁꯨ ꯆꯨꯏꯦ ꯑꯗꯨꯕꯨ ꯃꯤꯅꯤꯠ ꯃꯉꯥ ꯇꯔꯨꯛ ꯁꯨꯔꯒ ꯑꯃꯨꯛꯀ ꯅꯨꯡꯁꯥ ꯊꯧꯔꯛꯏꯦꯕꯀꯣ
ꯑꯣꯝ
ꯑꯗꯨꯒꯤ ꯐꯤꯕꯝꯗ ꯂꯩꯌꯦ ꯑꯩꯈꯣꯏꯁꯦ
ꯑꯣꯝ
ꯑꯗꯨꯗꯨꯒꯤꯅꯤ ꯅꯈꯣꯏꯒꯤ ꯂꯝ ꯑꯩ ꯅꯣꯡ ꯆꯨꯕ ꯃꯤꯗ
ꯎꯝ ꯑꯩꯈꯣꯏꯒꯤ ꯂꯝꯁꯨ ꯅꯣꯡ ꯌꯥꯝ ꯀꯟꯅ ꯆꯨꯏ
ꯍꯣꯏ ꯑꯗꯨꯅꯤ ꯑꯗꯨꯅꯤ ꯑꯩ ꯄꯥꯝꯔꯤꯁꯤ ꯑꯩꯈꯣꯏꯒꯤ ꯂꯝꯁꯤꯀꯣ ꯁꯨꯃꯥꯏꯅ ꯇꯧꯔꯒ ꯅꯣꯡ ꯆꯨꯔꯒ ꯅꯣꯡ ꯆꯨꯔꯒ ꯃ ꯄꯥꯝꯕ ꯑꯗꯨꯕꯨ ꯍꯧꯖꯤꯛꯁꯤ ꯅꯣꯡ ꯆꯨꯕꯒꯤ ꯁꯤꯖꯟꯅꯤ ꯑꯗꯨꯕꯨ ꯍꯣꯏ ꯃꯇꯝꯅꯤꯅꯦ ꯑꯗꯨꯕꯨ ꯑꯩꯈꯣꯏ ꯍꯣꯏ ꯅꯣꯡ ꯇꯥꯏ ꯑꯗꯨꯕꯨ ꯃꯉꯥ ꯇꯔꯨꯛꯀꯨꯝꯕ ꯇꯥꯔꯒꯀꯣ ꯑꯗꯨꯒ ꯂꯣꯏꯁꯤꯜꯂꯒ ꯃꯈꯣꯏꯅ ꯅꯨꯡꯁꯥ ꯁꯥꯕ ꯑꯗꯨꯒ ꯅꯣꯡꯆꯨꯕꯁꯨ ꯁꯥꯕꯀꯣ ꯍꯥꯏꯕꯗꯤ ꯑꯩꯈꯣꯏꯒꯤ ꯃꯐꯝꯗꯤ ꯁꯨꯃꯥꯏꯅ ꯇꯧꯕꯅꯦꯕ ꯑꯗꯨ ꯏꯪꯉꯦ ꯏꯪꯕꯗꯤ ꯀꯩ ꯍꯥꯏꯁꯦ ꯏꯪꯕ ꯃꯇꯝꯗꯗꯤꯀꯣ
ꯎꯝ
ꯏꯪꯕ ꯃꯇꯝꯗ ꯌꯥꯝ ꯏꯪꯉꯤꯕ ꯑꯗꯨ ꯁꯥꯕ ꯃꯇꯝꯗ ꯌꯥꯝ ꯁꯥꯕꯀꯣ
ꯎꯝ
ꯑꯗꯨꯒꯤ ꯐꯤꯕꯝꯅꯤ ꯅꯪꯗꯤ ꯅꯨꯄꯤ ꯊꯤ꯭ꯔꯣ
ꯅꯨꯄꯤꯁꯦ ꯊꯤꯒꯗꯧꯕ ꯈꯔ ꯃꯇꯝ ꯈꯔꯇ ꯉꯥꯏꯔꯦ ꯆꯍꯤ ꯑꯅꯤꯒꯨꯝꯕꯈꯛ
ꯍꯣꯏ ꯐꯥꯏꯅꯦ ꯐꯥꯏꯅꯦ ꯑꯗꯨꯗꯤ
ꯍ ꯍ
ꯅꯨꯄꯤ ꯊꯤꯔꯒ ꯀꯔꯤ ꯍꯥꯏꯁꯤꯔ ꯅꯨꯄꯤ ꯂꯩꯔꯤ ꯀꯔꯤ ꯍꯥꯏꯁꯤꯔ ꯔꯦꯁꯄꯣꯟꯁꯤꯕꯤꯂꯤꯇꯤꯗꯨ ꯑꯃꯨꯛꯀ ꯂꯥꯛꯀꯅꯤꯍꯦ
ꯍꯣꯏ ꯊꯧꯗꯥꯡꯗꯤ ꯌꯥꯝꯕꯀꯣ
ꯍꯣꯏ ꯍꯣꯏ ꯑꯗꯨꯗ ꯅꯨꯄꯤꯁꯤꯡꯒꯤ ꯑꯉꯥꯡꯁꯤꯡꯒꯤ ꯍꯥꯏꯕꯗ
ꯅꯪꯗꯤ ꯅꯨꯄꯤ ꯨꯂꯤ ꯊꯕꯛ ꯉꯥꯛꯇ ꯉꯥꯏꯔꯅꯤ ꯏꯃꯨꯡ
ꯍꯣꯏ
ꯄꯀꯝ ꯑꯣꯏꯕ
ꯑꯗꯨꯅꯤ ꯑꯗꯨꯒ ꯐꯖꯅ ꯂꯧꯔꯗꯤꯀꯣ ꯒ꯭ꯌꯥꯟ ꯇꯥꯅꯅ ꯂꯩꯔꯗꯤ ꯑꯁ ꯃꯗꯨꯅꯦ ꯌꯥꯝ ꯐꯕ
ꯑꯗꯨ ꯑꯗꯨꯅꯦ ꯏꯗꯨꯅ ꯇꯗꯤ ꯃꯖꯤꯀꯥꯔꯃꯤ ꯑꯉꯥꯡꯁꯤꯡ ꯂꯧ ꯂꯧꯕꯒꯤ ꯇꯥꯏꯞꯇ ꯂꯧꯧꯕꯗꯤ ꯋꯥꯕ ꯀꯣꯟꯗ
ꯑꯗꯨꯅꯦ ꯑꯗꯨꯅꯦ ꯆꯨꯝꯃꯦ
ꯒ꯭ꯌꯥꯟ ꯇꯥ ꯎꯝ ꯏꯟꯀꯝ ꯂꯩꯔꯤ ꯑꯗꯨꯗꯀꯣ ꯜ ꯇꯧꯕ ꯌꯥꯔꯦꯕ ꯀꯥꯟꯗ ꯐꯖꯅ ꯂꯧꯔꯒꯀꯣ ꯑꯉꯥꯡꯁꯤꯡꯁꯨ ꯇꯨꯡꯒꯤ ꯀꯥꯟꯅꯅꯕ ꯐꯅꯕ ꯃꯩꯅ ꯌꯨꯝ ꯄꯅꯩꯅ
ꯆꯨꯝꯃꯤ ꯅꯪ ꯍꯥꯏꯕꯗꯣ ꯍꯥꯏꯕꯗꯤ ꯑꯉꯥꯡꯁꯤꯡꯅ ꯍꯧꯖꯤꯛꯀꯥꯟꯁꯤ ꯆꯍꯤ ꯑꯃ ꯁꯨꯗ꯭ꯔꯁꯨ ꯃꯈꯣꯏꯅ ꯅꯨꯡꯁꯤ ꯀꯤꯔꯒ ꯑꯃꯨꯛ ꯋꯥꯠꯆ ꯌꯦꯡꯈ꯭ꯔꯦꯕꯀꯣ
ꯑꯗꯨꯅ
ꯑꯗꯨꯒ ꯆꯦꯔꯒ ꯑꯉꯥꯡ ꯍꯥꯏꯔꯒ ꯃꯈꯣꯏ ꯑꯉꯥꯡꯒꯤ ꯃꯈꯣꯏꯒꯤ ꯌꯨꯝꯒꯤ ꯀꯔꯤ ꯀꯔꯥ ꯂꯥꯏꯔꯤꯅ ꯃꯈꯣꯏꯅ ꯃꯊꯥ ꯁꯥꯕꯗ ꯎꯕꯀꯣ ꯑꯗꯨ ꯑꯩꯈꯣꯏꯒꯤ ꯐꯥꯎꯟꯗꯦꯁꯟ ꯌꯥꯝ ꯅꯨꯡꯉꯥꯏꯔꯒ ꯂꯩꯕꯗꯣ ꯑꯗꯨꯅꯤꯅ ꯌꯥꯝ ꯅꯨꯡꯉꯥꯏꯕ ꯄꯥꯝꯕꯁꯦ
ꯍꯣꯏ
ꯑꯗꯨꯅꯦꯕ ꯅꯪꯗꯤ ꯀ꯭ꯂꯥꯁ ꯀꯌꯥ ꯀꯨꯝꯕ ꯐꯥꯎ ꯇꯝꯕ꯭ꯔꯣ
ꯑꯩꯁꯦ ꯃꯥꯁꯇꯔꯁꯦ ꯂꯣꯏꯁꯤꯟꯈ꯭ꯔꯦ
ꯑꯣ ꯌꯥꯝ ꯐꯩꯅꯦ ꯑꯗꯨꯗꯤ
ꯍꯣꯏ ꯑꯩꯁꯨ ꯃꯥꯁꯇꯔ ꯂꯣꯏꯔꯦ ꯆꯍꯤ ꯑꯍꯨꯝ ꯐꯥꯔꯦꯗ ꯂꯣꯏꯕꯀꯣ
ꯑꯣ ꯑꯣ ꯌꯥꯝ ꯐꯅꯦ ꯑꯗꯨꯗꯤ
ꯎꯝ
ꯑꯗꯨ ꯀꯔꯤ ꯀꯔꯤ ꯊꯕꯛꯀꯨꯝꯕ
ꯑꯁ ꯊꯕꯛꯁꯦ ꯐꯪꯗꯕꯒꯤ ꯑꯗꯨꯝ ꯂꯩꯕ ꯍꯥꯏꯕꯗꯨꯅꯤ ꯑꯁ ꯊꯕꯛ ꯍꯣꯠꯅꯔꯒꯗꯤ ꯄꯥꯝꯖꯩ ꯁꯦꯟꯇ꯭ꯔꯦꯜ ꯒꯚꯃꯦꯟꯒꯤ ꯑꯦꯛꯖꯥꯝꯁꯤ ꯊꯥꯅꯤꯉꯥꯏꯅꯀꯣ
ꯍꯣꯏ ꯌꯥꯝ ꯂꯥꯛꯏꯅꯦ ꯃꯈꯣꯏꯒꯤ ꯒ꯭ꯔꯨꯞ ꯑꯦꯛꯖꯥꯝꯁꯤꯡꯗꯣ ꯌꯥꯝ ꯂꯥꯛꯏꯕ
ꯃꯥꯅꯤ ꯃꯅꯤꯁꯤ ꯑꯜ ꯦꯡꯀꯤꯡ ꯀꯣ
ꯍꯣꯏ ꯍꯣꯏ ꯍꯣꯏ ꯑꯗꯨꯅꯦ ꯑꯗꯨꯒ ꯔꯦꯜꯋꯦꯒꯤꯁꯨ ꯂꯩꯥꯛꯌꯦꯦꯀꯣ
ꯃꯥꯅꯤ ꯄꯦꯂꯁꯨ ꯂꯩꯦ
ꯍꯣꯏ ꯀꯅꯥꯒꯨꯝꯕ
ꯑꯦꯐ ꯁꯤ ꯑꯥꯏꯒꯤꯁꯨ ꯂꯩꯌꯦ
ꯍꯣꯏ ꯍꯣꯏ ꯍꯣꯏ
ꯎꯝ
ꯍꯣꯠꯅꯕꯁꯤꯡꯗꯤ ꯌꯥꯝ ꯂꯥꯏꯀꯣ ꯇꯁꯦꯡ ꯇꯁꯦꯡꯅ ꯍꯥꯏꯕꯅꯦ ꯍꯣꯠꯅꯕ ꯑꯗꯨꯒ ꯂꯥꯏꯔꯤꯛ ꯇꯝꯂꯒ ꯄꯥꯔꯒ ꯂꯩꯕꯁꯤꯡ ꯤꯡꯗꯩꯀꯣ
ꯃꯥꯅꯤ ꯃꯥꯅꯤ ꯍꯣꯠꯕꯨ ꯍꯣꯠꯅꯔꯗꯤꯀꯣ ꯑꯦꯛꯖꯥꯝ ꯊꯥꯕꯗꯨꯗ ꯂꯥꯏꯔꯤꯛ ꯊꯣꯛꯀꯅꯤ ꯍꯥꯏꯕꯗꯤ ꯂꯩꯇꯦ ꯀꯅꯥꯁꯨ ꯀꯣ ꯑꯗꯨꯕꯨ ꯈꯥꯡꯕ ꯀꯟꯕ ꯑꯦ ꯗꯦꯟ ꯍꯣꯠꯅꯕ ꯀꯟꯕ ꯈꯥꯡꯕ ꯀꯟꯕ ꯗꯤꯁꯤꯄ꯭ꯂꯤꯟ ꯂꯩꯕꯁꯤꯡꯅ ꯇꯞ ꯇꯞ ꯅ ꯑꯦꯛꯖꯥꯝꯁꯤ ꯐꯥꯎꯔꯛꯄꯅꯤ ꯍꯥꯏꯕꯅꯦꯕ ꯆꯍꯤ ꯑꯅꯤ ꯑꯍꯨꯝꯒꯤ ꯃꯇꯨꯡꯗ
ꯑꯗꯨꯅꯦ ꯑꯗꯨꯅꯦ
ꯁꯤꯅ ꯐꯪꯕ ꯂꯩꯇꯦꯕ ꯊꯕꯛ ꯂꯣꯏꯅꯃꯛ ꯃꯇꯝ ꯆꯪꯉꯦꯕ ꯅꯠꯇ꯭ꯔꯥ
ꯑꯗꯨꯅꯦ
ꯈꯥꯡꯕ ꯀꯟꯕ ꯇꯥꯕꯅꯤꯅꯦ ꯈꯥꯡꯕ ꯀꯟꯗꯗꯤ ꯊꯕꯛꯁꯦ ꯁꯛꯁꯦꯁ ꯇꯧꯗꯦꯕ
ꯑꯗꯨꯅꯤ ꯑꯗꯨꯅꯤ ꯍꯣꯠꯅꯔꯒ ꯂꯥꯏꯔꯤꯛ ꯄꯥꯔꯒ ꯍꯣꯠꯅꯔꯒ ꯁꯨꯃꯥꯏꯅ ꯅꯣꯡꯃꯗꯤ ꯑꯃꯨꯛ ꯁꯣꯏꯗꯅ ꯊꯣꯛꯂꯛꯀꯅꯦꯕ
ꯑꯩꯁꯦ ꯍꯅ ꯑꯉꯥꯡ ꯑꯣꯏꯔꯤꯉꯩꯗꯗꯤ ꯂꯥꯏꯔꯤꯛ ꯂꯥꯏꯁꯨ ꯇꯝꯕꯗꯁꯨ